ꯑꯁ ꯑꯁꯨ ꯄꯊꯥꯔꯃꯤꯅ ꯑꯩꯅ ꯐꯃꯨꯡꯗ ꯇꯨꯝꯃ ꯏꯁꯥꯁꯦ ꯆꯥꯛ ꯇꯣꯛꯄꯒꯤ
ꯑꯁ ꯆꯥꯛꯇꫭꯛꯇ ꯉꯥꯏ ꯑꯗꯤ ꯁꯥꯃꯨꯔꯣꯛꯗ ꯑꯃꯨꯛ ꯌꯧꯔꯦ ꯑꯩ ꯊꯋꯥꯟꯗ ꯑꯃꯨꯛ ꯍꯥꯏꯊꯔꯛ ꯑꯉꯥꯡ ꯃꯥꯅꯛꯇ ꯑꯃꯨꯛ ꯆꯪꯗꫭꯏꯅꯤ
ꯆꯠꯂꯨꯏꯕ ꯑꯃꯨꯛ
ꯍꯣ ꯑꯩꯅ ꯊꯧꯕꯥꯜꯗ ꯍꯦꯛ ꯌꯧꯕꯒ ꯑꯩꯈꯣꯏ ꯃꯥꯁꯦ ꯁꯥꯃ ꯂꯧꯗ ꯑꯩꯈꯣꯏ ꯃꯥ ꯍꯣꯏ ꯃꯣꯇꯤ ꯍꯣꯏ ꯑꯩꯈꯣꯏ ꯂꯥꯛꯈꯒꯤ ꯕꯥ ꯗꯦꯅꯦ ꯁꯥꯃꯨꯔꯣꯛꯇ ꯆꯥꯛ ꯆꯥꯔꯨꯅꯤꯅ ꯑꯩ ꯁꯥꯃꯨꯔꯣꯛꯇ ꯆꯠꯇꯣꯏ ꯇꯧ ꯂꯩꯔꯝꯃꯦ ꯑꯗꯩꯗꯤ ꯑꯩꯗꯤ ꯍꯧꯖꯤꯛ ꯏꯊꯟꯇ ꯂꯩꯍꯧꯕ ꯇꯥꯟꯗꯅ ꯑꯗꯨꯗꯩꯗꯤ ꯂꯥꯛꯑꯒꯦ ꯈꯔ ꯉꯟꯅ ꯍꯜꯂꯛꯑ ꯍꯜꯂꯛꯑꯒ ꯑꯉꯥꯡ ꯃꯅꯥꯛꯇ ꯆꯪꯉꯒꯦ ꯑꯉꯥꯡ ꯃꯅꯥꯛ ꯆꯪꯕꯁꯤꯁꯨ ꯄꯨꯡ ꯑꯃꯒꯤ ꯃꯇꯨꯡꯗ ꯅꯠꯇ꯭ꯔ ꯌꯥꯗꯦꯕ ꯍꯂꯑꯒ ꯑꯉꯥꯡ ꯃꯅꯥꯛꯇ ꯆꯪꯉꯒꯦꯅ ꯁꯥꯃꯨꯣꯝꯗ ꯑꯣꯢꯅ ꯂꯥꯛꯑꯕ ꯆꯥꯛꯆꯥ ꯇꯣꯛꯑꯦ ꯑꯗꯒꯤ
ꯎ
ꯍꯧꯖꯤꯛ ꯁꯥꯃꯨꯨꯔꯧꯗ ꯂꯩꯔꯤ ꯉꯥꯏꯍꯥꯛ ꯂꯩ ꯍꯜꯂꯅꯤ
ꯑꯦ ꯑꯒꯥꯡꯔ ꯑꯉꯥꯡ ꯊꯧꯕꯥꯜ ꯂꯩꯍꯧꯔꯤ ꯅꯠꯇ꯭ꯔꯣ
ꯁꯈꯣꯏꯕꯨꯗꯤ ꯊꯧꯕꯥꯜꯗ ꯂꯩꯔꯤꯅꯦ ꯑꯩꯒꯤ ꯉꯁꯤ ꯈꯣꯡꯆꯠꯁꯦ ꯃꯥꯏ ꯃꯅꯥꯛꯇ ꯍꯜꯂ ꯆꯪꯉꯝꯃꯅꯤ ꯑꯗꯨꯒ ꯑꯃꯨꯛ ꯌꯨꯝꯗ ꯑꯃꯨꯛ ꯍꯜꯂꯛꯇꯣꯏꯅꯤ ꯎꯝ
ꯌꯨꯝꯗ ꯑꯃꯨꯛ ꯍꯂꯛꯈꯤꯗꯣꯏꯕ ꯂꯦꯛꯑꯔꯣꯏ
ꯑꯍꯤꯡ ꯂꯦꯛꯂꯛꯑꯔꯣꯢꯋꯦ ꯍꯥꯕꯦꯝꯃꯗꯣ ꯄꯩꯈꯥ ꯇꯧꯋꯦꯕ ꯍꯌꯦꯡꯅꯕꯨꯗꯤ ꯂꯣꯏꯔꯅꯤ ꯑꯍꯤꯡ ꯂꯦꯛꯄꯗꯣ ꯅꯨꯡꯉꯥꯢꯇ꯭ꯔꯦꯕ
ꯃꯣꯏꯗ ꯍꯌꯦꯡ ꯍꯌꯦꯡ ꯍꯌꯦꯡꯡꯂꯣꯢꯔꯅꯦꯕ ꯑꯉꯥꯡꯒꯤꯗꯤ
ꯎꯝ
ꯑꯉꯥꯡꯒꯤꯗꯅ ꯉ ꯑꯩ ꯉꯁꯥꯏ ꯊꯣꯡꯕ ꯀꯔꯤꯅꯣ ꯑꯩꯅ ꯑꯩꯁꯦ ꯕ꯭ꯔꯦꯟꯁꯦ ꯌꯥꯗ꯭ꯔꯦꯅꯦ ꯐꯖꯅ ꯑꯃꯨꯛ ꯑꯩꯁꯦ ꯋꯥꯈꯜꯁꯦ ꯑꯗꯨꯝꯅꯦ ꯆꯥꯛ ꯏꯟꯖꯥꯡ ꯊꯣꯡꯕꯁꯦ ꯑꯗꯨꯝ ꯅꯤꯡꯁꯤꯡꯕ ꯀꯩꯅꯣꯁꯦ ꯋꯥꯠꯂꯦꯕ ꯑꯩꯁꯦ ꯑꯨꯛꯇ ꯊꯣꯡꯉꯒ ꯆꯥꯕꯁꯦ ꯀꯥꯎꯅꯦꯕ ꯇ ꯑꯥ ꯀꯥꯎꯕꯁꯦ ꯑꯗꯨꯝ ꯀꯥꯎꯗꯣꯏꯅꯤ ꯆꯥꯛꯊꯣꯔꯛꯄꯗ ꯉꯥꯏꯕꯁꯦ ꯀꯣꯏ ꯐꯦꯡꯉ ꯆꯪꯉꯦꯗꯅ
ꯅꯪ ꯀꯒꯟꯕ ꯂꯩꯅꯥꯒ ꯅꯔꯖꯥꯠꯂꯣ
ꯑꯁ ꯈꯪꯗꯦ ꯈꯪꯗꯦ ꯆꯪꯉꯅꯤ ꯌꯦꯟꯁꯥꯡꯁꯦ ꯀꯩꯖꯥꯡ ꯆꯥꯒꯦ ꯍꯉꯑꯅꯤꯗꯅ ꯈꯟꯗꯤ ꯀꯥ ꯍꯧꯖꯤꯛ ꯉꯥꯛꯊꯪꯁꯤꯗ ꯌꯦꯟꯁꯥꯡꯁꯦ ꯀꯩ ꯊꯕꯁꯦ ꯑꯩꯈꯣꯏꯒꯤ ꯕ꯭ꯔꯦꯟꯁꯤꯅ ꯃꯌꯥꯝ ꯃꯌꯥꯝ ꯃ ꯑꯗꯨ ꯈꯟꯁꯜꯂꯒꯁꯨ ꯇꯧ ꯌꯥꯏ ꯈꯪꯗꯦꯀꯣ ꯑꯃꯃꯨꯛ ꯈꯟ ꯑꯃꯃꯨꯛ ꯈꯟ ꯑꯃ ꯑꯋꯥꯕ ꯈꯔ ꯇꯨꯞ ꯇꯧꯕ ꯑꯦ ꯍꯥꯏꯁꯦ ꯊꯕꯛ ꯑꯆꯞꯄꯈꯩ ꯂꯣꯏꯁꯟꯗꯕ ꯄꯣꯠꯇ ꯂꯩꯗꯅ ꯕ꯭ꯔꯦꯟꯖꯤꯗ ꯑꯗꯨꯝ ꯑꯩꯖꯦ ꯍꯌꯦꯡ ꯑꯌꯨ ꯇꯧꯒꯗꯕ ꯏꯖꯠꯇꯥ ꯇꯧꯒꯗꯕ ꯍꯧꯖꯤꯛ ꯁꯨꯝ ꯇꯧ ꯂꯩꯔꯁꯨ ꯀꯥꯎꯒꯜꯂꯦ ꯍꯥꯏꯕꯒꯨꯝꯕ ꯑꯗꯨꯃꯥꯏꯅ ꯑꯩ ꯉ ꯌꯥ ꯑꯩꯈꯣꯏꯁꯤꯒ ꯑꯩꯒ ꯀꯩꯅꯣ ꯇꯧꯋꯦꯕ ꯑꯩꯅ ꯊꯣꯡꯉ ꯀꯥꯕꯦꯟꯁꯤꯡꯗ ꯑꯗꯨꯅꯦ ꯍꯋꯥꯏ ꯔꯥꯖꯃꯥꯅꯦ ꯑꯂꯨ ꯀꯩꯀꯩ ꯍꯥꯞꯆꯤꯜꯂꯒ ꯀꯥꯡꯁꯣꯏ ꯑꯃ ꯊꯣꯡꯉꯦ ꯑꯗꯨꯒ ꯍꯋꯥꯏ ꯑꯃ ꯑꯁꯥꯡꯕꯤꯗꯣ ꯅꯪꯅ ꯍꯥꯟ ꯄꯤꯛꯄꯗꯣ ꯑꯗꯨꯗꯤ ꯂꯣꯏꯈ꯭ꯔꯦꯕꯀꯣ ꯑꯗꯨ ꯑꯗꯨꯅꯥꯟ ꯄꯣꯛꯄꯅꯤ ꯑꯗꯨ ꯀꯥꯡꯒꯨꯝ ꯃꯣ꯭ꯔꯥꯎꯥꯠꯇꯣꯈꯔꯦ ꯍꯥꯎꯋꯤ ꯑꯗꯨꯒ ꯑꯗꯨꯒꯨꯝ ꯑꯣ ꯑꯗꯨꯗꯤ ꯑꯗꯨꯝ ꯍꯋꯥꯏ ꯑꯗꯣ ꯀꯅꯥ ꯑꯩꯈꯣꯏ ꯃꯥꯟꯅ ꯂꯩꯌꯦꯅ ꯑꯃꯨꯛ ꯂꯩꯔꯝꯃꯦ ꯑꯗꯨ ꯑꯗꯨꯒ ꯃꯪꯒꯟꯒ ꯈꯥꯃꯦꯟꯟꯅ ꯇꯧꯔꯒ ꯑꯃꯨꯛꯀꯪꯒꯧ ꯉꯧꯔꯦ ꯃꯣꯛ ꯃꯣꯔꯣꯛ ꯑꯇꯦꯛꯄꯗ ꯃꯦꯠꯁꯤꯜꯂꯦ ꯑꯗꯨꯒ ꯁꯥꯔꯦ ꯑꯗꯨ ꯉ ꯁꯥꯔꯒ ꯄꯔꯣꯕꯤꯕꯨ
ꯑ ꯀꯪ ꯍ ꯋꯥ ꯋꯥ ꯆ ꯅꯪ ꯇ ꯍꯥꯏ ꯀ
ꯑꯁ ꯇꯣꯃꯨꯔꯤꯁꯦ ꯉꯁꯥꯏꯗꯒꯤ ꯑꯩꯁꯦ
ꯑꯩꯈꯣꯏꯅ ꯍꯦꯛ ꯑꯩ ꯃꯣꯔꯊꯤꯗ ꯍꯥꯡꯉꯦꯕꯀꯣ ꯅꯪ ꯉ ꯊ ꯀꯩꯅꯣꯒꯤꯗꯣ ꯙꯥꯛꯀꯤꯗꯣ ꯁꯨꯃꯥꯏꯅ ꯍꯥꯏꯌꯦꯕ ꯑꯩꯈꯣꯏꯒꯤ ꯑꯞꯄꯔ ꯄ꯭ꯔꯥꯏꯃꯥꯔꯤ ꯂꯋꯥꯔ ꯄ꯭ꯔꯥꯏꯃꯥꯔꯤꯒꯤ ꯂꯦꯚꯦꯜꯁꯤꯅꯅꯦ ꯗꯥꯏ ꯅ ꯗꯥꯏ ꯌꯥꯎꯗꯗꯤ ꯁꯤꯌꯥ ꯌꯥꯗꯕ ꯁꯤꯁꯦ ꯑꯄꯔ ꯀ꯭ꯂꯥꯁ ꯋꯥꯟ ꯀꯦꯖꯤ ꯇꯨ ꯑ ꯅꯁꯔꯤꯗꯒꯤꯅꯅꯦ ꯀ꯭ꯂꯥꯁ ꯑꯥꯏꯠ ꯐꯧꯁꯦ ꯁꯤꯁꯤꯅ ꯗꯥꯏꯠ ꯁꯥꯔꯇꯤꯐꯤꯀꯦꯠꯁꯦ ꯌꯥꯎꯗ꯭ꯔꯗꯤ ꯁꯨꯌꯥ ꯌꯥꯗꯕ ꯑꯗꯨꯒ ꯀ꯭ꯂꯥꯁ ꯅꯅꯥꯏꯟ ꯇꯨ ꯍꯥꯏꯔ ꯁꯐꯦ ꯨꯌꯥ ꯌꯥꯗꯕ ꯑꯞꯄꯔ ꯑꯗꯒꯤ ꯂꯋꯥꯔ ꯄ꯭ꯔꯥꯏꯃꯥꯔꯤ ꯍꯥꯏꯁꯦ ꯑꯅꯤꯃꯛ ꯗꯥꯏꯠ ꯉꯥꯛꯇꯅꯤ ꯍꯥꯏꯌꯦꯕ ꯄ꯭ꯔꯥꯏꯃꯥꯔꯤ ꯂꯦꯚꯦꯜꯁꯦ ꯗꯥꯏꯠꯅꯦ ꯍꯥꯏꯌꯦꯕ ꯍꯥ ꯑꯞꯄꯔ꯭ꯔꯥꯏꯃꯔꯤ ꯂꯣꯋꯔ ꯄꯥꯏꯃꯔꯤ ꯦꯗꯥꯏ
ꯑ
ꯀꯣ ꯑꯗꯨ ꯑꯃꯨꯛ ꯀꯩꯅꯣ ꯀꯔꯤ ꯑꯃ ꯀꯔꯤ ꯄ꯭ꯔꯤ ꯄ꯭ꯔꯥꯏꯃꯥꯔꯤ ꯍꯥꯏꯁꯤꯅꯅꯦ ꯑꯩꯈꯣꯏꯒꯤ ꯑꯉꯥꯡ ꯒꯤ ꯔꯦꯟꯁ ꯇ꯭ꯔꯦꯅꯤꯡꯒꯨꯝꯕ ꯀꯩꯀꯥꯁꯦ ꯔꯦꯟꯁꯀꯤꯁꯦ ꯁꯒꯨꯝꯕꯁꯤꯅ ꯄ꯭ꯔꯤ ꯄ꯭ꯔꯥꯏꯃꯥꯔꯤ ꯆꯤꯡꯉ ꯍꯥꯏꯕ ꯄ ꯄ꯭ꯔꯥꯏꯃꯥꯔꯤꯒꯤꯁꯨ ꯇꯣꯉꯥꯟꯅ ꯇ꯭ꯔꯦꯅꯤꯡ ꯂꯩ ꯍꯥꯏꯕꯀꯣ ꯔꯥꯏꯁ ꯇ꯭ꯔꯦꯅꯤꯡ ꯂꯩꯗꯅ ꯑꯗꯨꯒꯨꯝꯕꯗꯨꯅ ꯄ꯭ꯔꯤ ꯄ꯭ꯔꯥꯏꯃꯥꯔꯤ
ꯍꯥꯏꯗꯤꯅꯦ ꯅꯪꯅ ꯍꯧꯖꯤꯛ ꯍꯥꯏꯔꯤꯕ ꯑꯞꯄꯔ ꯂꯣꯋꯔ ꯄ꯭ꯔꯥꯏꯃꯔꯤ ꯍꯥꯏ ꯇꯥꯔꯒꯗꯤ ꯅꯟꯖꯔꯤ ꯀꯦꯖꯤ ꯅꯠꯇꯕꯤꯗ ꯅꯟꯖꯔꯤ ꯀꯦ ꯖꯤ ꯑꯗꯨꯒꯨꯝꯕ ꯑꯣꯏꯗꯣꯏꯔꯕ
ꯍꯣꯏ ꯀ ꯀ꯭ꯂꯥꯁ ꯋꯥꯟ ꯇꯨ ꯑꯥꯏꯁ ꯀ꯭ꯂꯥꯁ ꯋꯥꯟꯗꯒꯤꯅ ꯑꯥꯏꯐꯥꯎꯁꯦ ꯂꯋꯥꯔꯒ ꯑꯞꯄꯔꯒꯅꯦꯕ ꯄ꯭ꯔꯥꯏꯃꯥꯔꯤ ꯂꯦꯚꯦꯜꯁꯦ ꯑꯗꯨꯒ ꯃꯈꯥ ꯇꯥꯕ ꯀꯦꯖꯤ ꯑꯗꯩ ꯗꯦ ꯀꯦ ꯑꯗꯨꯗꯥ ꯂꯩꯗꯅ ꯍꯁꯤꯅ ꯑꯃꯨꯛ ꯀꯩꯅꯣ ꯍꯥꯏꯁꯤꯗ ꯑꯣ ꯂꯥꯛꯇꯨ ꯐ꯭ꯔꯤ ꯄꯔꯤ ꯄ꯭ꯔꯥꯏꯃꯔꯤ ꯍꯥꯏ ꯔꯥꯏꯝ ꯇ꯭ꯔꯦꯅꯤꯡꯒꯨꯝꯕ ꯃꯣꯏ
ꯑꯗꯨꯒ ꯑꯩꯅ ꯅꯍꯥꯟ ꯑ ꯑꯗꯨꯃ ꯂꯩꯅ ꯑꯗꯨ ꯏꯃꯥꯟꯅꯕꯤꯅ ꯍꯥꯏꯁꯤꯅꯦ ꯕꯠꯁꯤ ꯕꯦꯠꯅꯦ ꯇꯥꯛꯄ ꯌꯥꯔꯤꯁꯦ ꯀ꯭ꯂꯥꯁ ꯁꯤꯛꯁ ꯒꯤ
ꯎꯝ ꯈꯪꯗꯦ ꯍꯧꯖꯤꯛ ꯑꯗꯨꯃꯥꯏꯅ ꯍꯥꯏ ꯕꯦꯠꯁꯤꯅ ꯀ꯭ꯂꯥꯁ ꯅꯥꯏꯟꯗꯒꯤꯅ ꯍꯥꯏꯌꯥꯔꯐꯧꯅꯦꯩꯌꯦ ꯑꯗꯨꯣꯏ ꯅꯪꯅ ꯀ꯭ꯂꯥꯁ ꯐꯥꯏꯚ ꯁꯤꯛꯁ ꯁꯦꯚꯦꯟ ꯑꯥꯏꯠ ꯐꯧ ꯇꯥꯛꯀꯦ ꯍꯥꯏꯇꯥꯥꯔꯒꯗꯤꯅꯦ ꯗꯥꯏꯠ ꯁꯥꯔꯇꯤꯐꯤꯀꯦꯠꯁꯤ ꯌꯥꯎꯗꯕꯁꯦ
ꯑꯗꯨꯗꯤ ꯈꯪꯉꯦꯕ ꯑꯩꯁꯨ ꯀꯣ ꯑꯗꯨ ꯕꯦꯠꯁꯤꯅ ꯑꯃꯨꯛ ꯃꯣꯏꯅ ꯑꯩ ꯏꯃꯥꯟꯅꯕꯤ ꯗꯥꯏꯠ ꯇꯧꯕꯗꯅ ꯍꯥꯏꯗꯨꯅ ꯕꯤꯦꯆꯅ ꯄ꯭ꯂꯁ ꯁꯤꯗꯒꯤꯅ ꯑꯞ ꯇꯨ ꯇꯨꯌꯦꯜꯞꯃꯨꯛ ꯍꯥꯏꯔꯤꯕ ꯃꯥꯅ ꯍꯥꯏꯁꯤꯅ ꯑꯗꯨꯅꯦꯕꯅ ꯑꯃꯅ ꯑꯃ ꯍꯥꯏ ꯑꯃꯅꯃꯥꯏꯅ ꯇꯧꯒ ꯒ꯭ꯌꯥ ꯇꯗꯦ ꯑꯩ ꯂꯩꯩꯅ
ꯎꯝ ꯈꯪꯗꯦ ꯑꯩ ꯃꯨꯔꯇꯤꯗꯣ ꯍꯪꯕꯅꯦꯕꯗꯣ ꯑꯗꯨꯃꯥꯏꯅ ꯍꯥꯏꯌꯦꯕ ꯑꯩꯈꯣꯏꯅ ꯑꯩꯈꯣꯏ ꯅꯥꯏꯟꯦꯟ ꯏꯂꯚꯦꯟ ꯇꯨꯌꯦꯜꯞ ꯇꯥꯛꯑꯣꯏꯗꯕ ꯑꯣꯏꯔꯒꯗꯤ ꯑꯃꯨꯛꯇꯤꯅꯥꯏꯁꯦ ꯗꯥꯏꯠ ꯑꯣꯏꯅ ꯇꯝꯃꯨ ꯑꯗꯨ ꯅꯣꯏꯅ ꯅꯥꯏꯟ ꯇꯦꯟ ꯑꯦꯂꯚꯦꯟ ꯇꯨꯌꯦꯞꯁꯦ ꯇꯥꯛꯀꯦ ꯈꯜꯂꯒꯅ ꯕꯦꯠ ꯇꯝꯃꯣ ꯑꯗꯣ ꯎꯝ ꯑꯗꯨ ꯌꯥꯎꯗ꯭ꯔꯒꯗꯤ ꯑꯃꯨꯛ ꯁꯨꯌꯥ ꯌꯥꯔꯣꯏ ꯑ ꯉꯁꯥꯏꯒꯤ ꯃꯈꯥꯗꯒꯤ ꯑꯃꯨꯛ ꯀ꯭ꯂꯥꯁꯇꯨ ꯋꯥꯗ ꯑꯣꯏꯅ ꯇꯥꯛꯂꯛꯀꯦ ꯍꯥꯏꯇꯥꯔꯦ ꯑꯗꯨꯒꯤ ꯗꯥꯏꯠ ꯌꯥꯎꯗꯕꯁꯨꯌꯥ ꯌꯥꯗꯕ
ꯑꯗꯣ ꯏꯪꯂꯤꯁ ꯁ꯭ꯀꯨꯜꯗꯗꯤ ꯑꯗꯨ ꯑꯗꯥ ꯃꯣꯏꯅ ꯗꯦꯠ ꯑꯦꯠ ꯍꯥꯏꯖꯗꯥꯏꯗꯨꯅꯦꯕꯀꯣ
ꯎꯝ
ꯁ꯭ꯀꯨꯜ ꯑꯩꯈꯣꯏꯒꯤ ꯄ꯭ꯔꯥꯏꯕꯦꯠ ꯁ꯭ꯀꯨꯜꯒꯨꯝꯕꯁꯦ ꯑꯉꯥꯡ ꯃꯆꯥ ꯃꯁꯨꯨꯅ ꯁꯤꯗꯒꯤꯅ ꯑꯗꯨꯗ ꯑꯐꯥꯎ ꯇꯥꯛꯈꯦ ꯍꯥꯏ ꯇꯔꯗꯤ ꯃꯣꯏꯁꯦ ꯗꯥꯏꯠ ꯑꯗꯨꯝ
ꯕꯥꯏꯠ ꯑꯣꯔ ꯒꯦꯠ ꯍꯥꯏꯕꯗꯤ ꯑꯗꯨꯝ ꯍꯥꯏꯕ ꯑꯣꯔ ꯆꯠꯂꯦꯕ ꯑꯉꯥꯡ ꯃꯆꯥꯒꯤ ꯑꯣꯖꯥ ꯀꯧꯕꯁꯦ ꯍꯥꯏꯕꯗꯤ ꯀꯩꯅꯣꯒꯤ ꯑꯣꯖꯥ ꯀꯧꯕꯁꯦ ꯀ꯭ꯂꯥꯁ ꯑ ꯏꯁ꯭ꯀꯨꯜ ꯃ ꯂꯩ ꯁ꯭ꯀꯨꯜ ꯀ꯭ꯂꯥꯁ ꯅꯥꯏꯟ ꯇꯦꯟꯐꯧ ꯂꯩꯕ ꯁ꯭ꯀꯨꯜ ꯂꯩꯗꯥ ꯍꯥꯏꯅ ꯁꯤꯒꯨꯝꯕꯒꯤ ꯑꯣꯖꯥ ꯀꯧ ꯠ ꯗꯥꯏꯠ ꯑꯗꯨꯝ ꯍꯥꯏꯌꯦꯕ ꯑꯗꯨꯒ ꯑꯦꯂꯚꯦꯟ ꯇꯨꯌꯦꯜꯞꯀꯤ ꯂꯩ ꯑꯦꯂꯚꯦꯟ ꯇꯨꯌꯦꯜꯞ ꯀꯧꯔꯛꯄꯗꯅ ꯕꯦꯠ ꯍꯥꯏꯕꯁꯦ ꯍꯥꯏꯌꯦꯕ
ꯑ ꯅꯣꯏꯒꯤꯗꯤ ꯕꯦꯠꯅꯤꯁꯦ ꯈꯪꯉꯦꯗꯅ
ꯎꯝ ꯎꯝ ꯑꯗꯨꯒ ꯀ꯭ꯂꯥꯁ ꯇꯦꯟ ꯐꯧ ꯂꯩꯕ ꯁ꯭ꯀꯨꯜꯁꯦ ꯁꯤꯒꯤꯗꯤ ꯑꯩꯅ ꯁꯨꯝ ꯊꯦꯡꯅꯕꯗ ꯑ ꯇꯦꯟꯐꯧ ꯂꯩꯕ ꯁ꯭ꯀꯨꯜꯁꯦ ꯍꯥꯏ ꯁ꯭ꯀꯨꯜꯁꯦ ꯁꯨꯝ ꯊꯦꯡꯅꯕꯗ ꯕꯦꯠ ꯑꯣꯔ ꯗꯥꯏꯠ ꯗꯥꯏꯠ ꯑꯣꯔ ꯕꯦꯠꯁꯤꯗꯤ ꯑꯗꯨꯝ ꯍꯥꯏꯌꯦꯕ ꯗꯥꯏꯠ ꯁꯤꯗꯤ ꯑꯗꯨꯝ ꯌꯥꯎꯋꯦꯕ
ꯌꯥꯋꯥ ꯑꯣꯏꯕꯀꯣ ꯑꯗ ꯇ ꯂ ꯑꯩꯅ ꯆꯪꯉꯨꯔꯒꯅ ꯑꯩ ꯅꯥꯏꯟ ꯇꯦꯟ ꯇꯥꯛꯄ ꯌꯥꯎꯔꯣꯏ ꯍꯥꯏꯕꯒꯤ ꯋꯥꯔꯤꯅꯦꯕ ꯅꯠꯇ꯭ꯔꯥ ꯇꯥꯕꯩ ꯍꯥꯏꯖ ꯑꯗꯨꯗ ꯇꯗꯤ ꯤ ꯍꯣꯏꯅ ꯄ꯭ꯔꯥꯏꯃꯔꯤꯒꯤ ꯊꯥꯖꯤꯜꯂꯤꯗꯣ ꯍꯟꯇꯛ ꯊꯥꯖꯤꯂꯤꯗꯅ ꯍꯟꯗꯛ ꯄ꯭ꯔꯥꯏꯃꯥꯔꯤꯒꯤ ꯍꯟꯇꯛ ꯄ꯭ꯔꯥꯏꯃꯥꯔꯤꯒꯤ ꯊꯥꯖꯤꯟꯕꯗꯨꯗ ꯃꯥꯁꯦ ꯗꯏꯆꯦ
ꯏ ꯁꯗꯕꯤꯒ
ꯌꯥꯎꯔꯤ ꯃꯥꯅ ꯃꯥ ꯍꯥꯟꯅ ꯑꯣꯖꯥ ꯑꯣꯏꯔꯝꯕꯁꯦ ꯀ꯭ꯂꯥꯁ ꯀꯌꯥꯃꯨꯛ ꯇꯥꯛꯏꯒꯦ
ꯀ꯭ꯂꯥꯁ ꯑꯥꯏꯠ ꯐꯥꯎ ꯇꯥꯛꯄꯅꯦ
ꯑꯊꯣ ꯇꯗꯅ ꯅꯥꯏꯟꯇꯦꯟ ꯇꯥꯛꯇꯗꯅꯀꯣ ꯅꯥꯏꯟꯇꯦꯟ ꯇꯥꯛꯇ꯭ꯔ ꯇꯥꯔꯒꯗꯤ ꯥꯟ ꯇꯥꯏꯠ ꯄꯥꯁ ꯇꯧꯔꯤꯅꯤꯅꯀꯣ ꯍ ꯃꯥ ꯑꯗꯨ ꯀ ꯌꯥꯔꯣꯏꯗꯅ ꯑꯩꯅ ꯍꯥꯏ ꯕꯦꯠꯁꯤꯅ ꯅꯥꯏꯟ ꯇꯦꯟ ꯇꯥꯛꯇ꯭ꯔꯒꯁꯨ ꯗꯥꯏꯛꯁꯦ ꯂꯗꯥꯥꯏꯅ ꯇꯥꯛꯏꯕ ꯁꯤꯛꯁ ꯁꯚꯦꯟ ꯃꯥꯟꯅꯕꯤꯗꯗꯤ ꯁꯤꯛꯁ ꯁꯚꯦꯟ ꯑꯥꯏꯠ ꯅꯥꯏꯟ ꯖꯤꯔꯣ ꯌꯥꯏ ꯍꯥꯏꯌꯦ ꯃꯍ ꯗꯤ ꯅ ꯑꯃꯨꯛ ꯌꯥꯗꯦ ꯑꯗꯨꯅꯦꯕ
ꯑꯗꯨꯗ ꯃꯣꯗꯤꯅꯗꯤ ꯌꯥꯗꯦ ꯍꯥꯏꯕ ꯑꯩ ꯕꯦꯠ ꯑꯩꯅ ꯕꯦꯠ ꯄꯥꯁ ꯇꯧꯔꯦꯅꯅꯦ ꯀ꯭ꯂꯥꯁ ꯐꯥꯏꯚ ꯁꯤꯛꯁꯁꯦ ꯇꯥꯛꯀꯦ ꯌꯥꯗꯦ ꯍꯥꯏꯕ ꯑꯗꯨꯅ ꯑꯃꯨꯛ ꯗꯥꯏꯠꯅ ꯑꯃꯨꯛ ꯇꯥꯛꯀꯗꯣꯏꯅꯦ ꯍꯥꯏꯕ
ꯑꯣ ꯑꯗꯨꯗꯤ ꯑꯃꯨꯛ ꯕꯦꯗꯁꯨ ꯗꯥꯢꯗꯁꯨ ꯗꯔꯀꯥꯔ ꯏꯑꯣꯏ ꯑꯣꯏ
ꯑꯥ ꯏꯔꯣꯏ ꯑꯣꯏ ꯎꯝ ꯏꯔꯣꯏ ꯑꯣꯏ ꯑꯅꯤꯃꯛ ꯑꯅꯤꯃꯛ ꯂꯣꯏ ꯗꯔꯀꯥꯔ ꯑꯣꯢ
ꯑꯗꯨꯗꯤ ꯄ꯭ꯔꯥꯏꯌꯣꯔꯤꯇꯤꯁꯦ ꯀꯔꯝꯕꯅ ꯍꯦꯟꯅ ꯍꯥꯟꯅ ꯍꯥꯟꯅ
ꯑꯗꯨꯗ ꯑꯩꯅ ꯍꯥꯏ ꯁ꯭ꯀꯨꯜꯐꯧꯀꯤ ꯍꯥꯏꯗꯤ ꯀ꯭ꯂꯥꯁ ꯇꯦꯟꯐꯧꯀꯤ ꯇꯦꯟꯐꯧꯀꯤ ꯂꯦꯚꯦꯜꯁꯤꯗ ꯑꯩꯅ ꯂꯥꯏꯔꯤꯛꯁꯦ ꯇꯥꯛꯀꯦꯅ ꯆꯠꯂꯨꯅ ꯈꯜꯂꯒꯗꯤ ꯗꯥꯏꯠ ꯇꯧꯗꯕ ꯁꯨꯛꯌꯥ ꯌꯥꯗꯦ
ꯕꯦꯠ ꯍꯥꯢꯌꯣ
ꯑꯣ ꯍꯣꯏꯅꯦ ꯅꯥꯏꯟ ꯇꯦꯟ ꯌꯥꯎꯕꯅ ꯚꯦꯠ ꯂꯩꯅ ꯀ꯭ꯂꯥꯁ ꯋꯥꯟ ꯇꯨ ꯑꯥꯏꯚ ꯐꯥꯎꯒꯤ ꯏꯂꯦꯚꯦꯟ ꯁꯀꯨꯜ ꯁ꯭ꯀꯨꯜ ꯑꯩꯈꯣꯏ ꯅꯥꯏꯟ ꯋꯥꯟ ꯇꯨ ꯇꯦꯟꯕꯨꯧꯛꯀꯤꯗꯕ ꯁ꯭ꯀꯨꯜꯗ ꯑꯩꯅꯅꯦ ꯇꯥꯛꯀꯦ ꯍꯥꯏꯔꯒꯗꯤꯅꯦ ꯑꯩꯗꯥꯏ ꯌꯥꯎꯗ꯭ꯔꯗꯤ ꯌꯥꯔꯔꯣꯏꯕ
ꯀꯗꯧꯋꯦꯕ
ꯍꯥꯏꯗꯤ ꯅꯥꯏꯟ ꯇꯦꯟꯗꯨꯅ ꯑꯃ ꯑꯃꯨꯛ ꯂꯩꯖꯔꯦꯗꯅ ꯕꯦꯠꯀꯤ ꯃꯁꯥꯒꯤ ꯑꯩꯅ ꯁ꯭ꯀꯨꯜꯁꯦ ꯄꯨꯔꯦꯅꯦ ꯑꯩ ꯅꯥꯏꯟ ꯇꯦꯟ ꯈꯛꯇꯪ ꯇꯥꯛꯀꯦ ꯍꯥꯏꯔꯒ ꯆꯪꯉꯨꯗꯤ ꯑꯩ ꯀꯩꯁꯨ ꯌꯥꯔꯣꯏꯕ ꯅꯠꯇ꯭ꯔꯥ ꯀ꯭ꯂꯥꯁ ꯋꯥꯟꯗꯒꯤꯅ ꯇꯦꯟꯐꯧꯁꯤꯅꯦꯕ ꯄꯨꯂꯞ ꯌꯦꯡꯉꯛꯀꯗꯣꯏꯁꯦ ꯍꯪꯗꯦ ꯑꯗꯨꯁꯨ ꯉ ꯀꯔꯤ ꯍꯥꯏꯅ ꯀꯔꯝꯕ ꯇꯧꯗꯣꯏꯅꯣ ꯑꯅꯤꯃꯛꯁꯤ ꯂꯣꯏꯅꯃꯛ ꯑꯗꯨꯝ ꯗꯔꯀꯥꯔ ꯑꯣꯏꯔꯦ
ꯑꯅꯤꯃꯛꯁꯤ ꯗꯔ ꯀꯥ ꯑꯣꯏ ꯇꯧꯕꯇꯕꯨ ꯑꯣꯖꯥ ꯀꯛꯄ ꯃꯇꯝꯒꯤꯗ ꯅꯥꯏꯟ ꯇꯦꯟꯒꯤ ꯍꯥꯏꯅ ꯀꯧꯔꯛꯄ ꯗꯤ ꯅꯥꯏꯟ ꯇꯦꯟꯒꯤ ꯀ꯭ꯂꯥꯁ ꯑꯣꯖꯥ ꯂꯧꯔꯤ ꯍꯥꯏꯗꯅ ꯀꯧ ꯀ꯭ꯔ ꯁꯤꯅꯤ ꯑꯩꯅ ꯑꯩꯅ ꯁꯔꯀꯥꯔꯅ ꯑꯗꯨꯃꯥꯏꯅ ꯀꯧꯅꯕ ꯑꯁꯤꯅꯤ ꯑꯗꯨꯅ ꯑꯩꯅ
ꯎꯝ
ꯑꯗꯨꯒ ꯅꯥꯏꯟꯇꯦꯟꯗꯣ ꯑꯣꯖꯥ ꯀꯧꯕꯗ ꯦꯠ ꯑꯅ ꯀꯧꯕꯖꯥꯔꯥ ꯍꯟꯗꯛꯀꯤ ꯄ꯭ꯔꯥꯏꯃꯥꯔꯤꯒꯤ ꯀꯧꯕ ꯃꯌꯥꯝꯗꯣ ꯑꯗꯨꯗꯨꯗ ꯉꯁꯥꯏꯒꯤ ꯑꯩꯈꯣꯏ ꯏꯅꯥꯎꯄꯤ ꯍꯣꯏ ꯕꯦꯠ ꯂꯧꯕ ꯕꯦꯠ ꯂꯣꯏꯕ ꯃꯌꯥꯝꯁꯦ ꯑꯝꯇ ꯊꯥꯖꯤꯟ ꯌꯥꯗꯦꯗ ꯔꯤꯖꯦꯛ ꯂꯣꯏ ꯂꯥꯛꯑꯦꯅ
ꯍꯥꯏꯌꯦ ꯃꯣꯗꯤꯅꯁꯨ ꯍꯥꯏꯌꯦ ꯍꯟꯗꯛꯀꯤ ꯃꯣꯏꯒꯤ ꯄ꯭ꯔꯥꯏꯃꯥꯔꯤꯒꯤ ꯀꯧꯕꯗꯣ ꯑꯗ ꯗꯦꯠꯀꯤ ꯊꯥꯖꯟꯕꯁꯤꯡꯁ ꯔꯤꯖꯦꯛ ꯂꯥꯛꯑꯦ ꯍꯥꯏꯕ ꯗꯥꯏꯠ ꯁꯥꯔꯇꯤꯐꯤꯀꯦꯠ ꯊꯥꯖꯟꯕꯁꯤꯡꯗꯤ ꯂꯥꯛꯀꯦ ꯍꯥꯏꯕ
ꯑꯗꯨꯅꯤ ꯍꯥꯏꯖꯩ
ꯑꯗꯨ ꯃꯥꯢꯅ ꯈꯥꯗꯣꯛꯄꯅꯠꯇꯕ ꯃꯔꯔꯣꯝꯗ ꯐꯩꯦ ꯇꯥꯡꯀꯛ ꯇꯥꯡꯀꯛ ꯈꯥꯏꯗꯅ ꯍꯥꯏꯗꯤ ꯊꯥꯖꯤꯟꯕꯗꯣ ꯃꯥꯏ ꯃꯥꯒꯤ ꯆꯥꯅꯕꯗ ꯊꯥꯖꯤꯜꯂꯦꯗꯅ
ꯑꯣ ꯐꯔꯦ ꯑꯩ ꯑꯝꯇ ꯇꯧꯔꯛꯀꯦ ꯉꯥꯏ ꯑꯩꯈꯣꯏ ꯏ ꯃꯥꯔꯤ ꯐꯣꯟ ꯂꯥꯛꯑꯦꯀꯣ ꯑꯗꯨ ꯑꯗꯨꯝ ꯇꯧꯔꯛꯀꯦ ꯎꯝ